ꯇꯥꯕ꯭ꯔꯣ
ꯇꯥꯏꯌꯦ꯫
ꯀꯩꯗꯧꯔꯤꯅꯣ
ꯀꯩꯁꯨ ꯇꯧꯗꯦ ꯅꯪꯗꯤ꯫
ꯑꯩꯁꯨꯨ ꯀꯩꯁꯨꯨ ꯇꯧꯗꯦ ꯍꯤꯞꯄꯒ ꯂꯩꯌꯦ꯫
ꯑꯣ ꯅꯪ ꯌꯨꯝ ꯊꯣꯂꯛꯄ꯭ꯔꯣ
ꯀꯔꯤ ꯍꯥꯏꯕ
ꯅꯪ ꯌꯨꯝ ꯊꯣꯔꯛꯄ꯭ꯔꯣ
ꯍꯣꯏ ꯌꯨꯝ ꯊꯣꯛꯂꯛꯑꯒ ꯂꯩꯌꯦ ꯍꯟꯗꯛꯁꯦ ꯅꯪꯗꯤ
ꯑꯩꯁꯨ ꯂꯥꯛꯑꯦ ꯑꯗꯨꯝ ꯎꯝ
ꯀꯔꯤ ꯑꯦꯟꯁꯥꯡ ꯆꯥꯔꯒ ꯂꯩꯕꯅꯣ ꯅꯣꯏꯒꯤ
ꯍꯣꯏꯗꯤ ꯆꯥꯛ ꯆꯥꯗ꯭ꯔꯤꯌꯦ ꯅꯪꯗꯤ ꯆꯥꯔꯕꯣ
ꯍ ꯆꯥꯗ꯭ꯔꯤꯗ ꯑꯈꯣꯢꯁꯨ
ꯑ
ꯅꯪꯅ ꯆꯥꯛ ꯌꯦꯟꯁꯥꯡ ꯊꯣꯡꯕ꯭ꯔꯣ ꯅꯣꯏꯗꯗꯤ
ꯑ ꯉꯁꯤ ꯊꯣꯡꯗ꯭ꯔꯦ ꯑꯩꯁꯨ ꯅꯥꯔꯒ ꯒ ꯂꯩꯕ
ꯑꯣ ꯀꯃꯥꯏ ꯅꯅꯥꯕꯅꯣ
꯭ꯔꯦꯗ ꯑꯗꯨꯝ ꯎꯝ ꯍꯥꯟꯅꯒꯤ ꯑꯗꯨꯝ ꯑꯗꯣ ꯎꯝ ꯅꯪꯃꯨꯛ ꯀꯨꯝꯂꯗ꯭ꯔꯣ ꯑꯥꯗ
ꯑꯩ ꯀꯨꯝꯒꯅꯤ ꯑꯗꯨ ꯃꯇꯝ ꯌꯦꯡꯉꯒ ꯃꯇꯝ ꯆꯨꯞꯄꯗ ꯆꯠꯀꯦꯅ ꯈꯟꯕ
ꯎꯝ ꯎꯝ ꯎꯝ
ꯑꯁ ꯈꯪꯗ꯭ꯔꯤꯅꯦ ꯑꯩꯈꯣꯏꯒꯤ ꯋꯦꯗꯔꯁꯨ
ꯃꯥꯅꯦ
ꯎꯝ ꯑꯉꯥꯡꯁꯤꯡꯗꯤ ꯅꯨꯡꯉꯥꯏꯅ ꯂꯩꯕ꯭ꯔꯣ ꯀꯃꯥꯏ ꯇꯧꯔꯦ
ꯍꯣꯏ ꯅꯨꯡꯉꯥꯏꯅ ꯂꯩꯌꯦ ꯅꯪꯗꯤ ꯑꯗꯨꯝ ꯌꯨꯝꯗ ꯂꯩꯕ꯭ꯔꯣ
ꯍꯣꯏ ꯌꯨꯝꯗ ꯂꯩꯑ
ꯂꯤꯚꯁ ꯂꯩ ꯕꯤ ꯕꯤ ꯑꯦꯁ ꯂꯩꯇꯦ
ꯍꯣꯏ ꯅꯍꯥꯟ ꯕꯤ ꯕꯤ ꯑꯦꯁ ꯆꯠꯂꯦ ꯑꯗꯨ
ꯑꯣ ꯑꯣ ꯅꯣꯏꯁꯨ ꯂꯣꯏꯔꯦꯀꯣ
ꯍꯣꯏ ꯉꯁꯤꯗꯤꯅꯧꯕ ꯊꯣꯛꯄꯅꯤꯅ ꯂꯣꯏꯈ꯭ꯔꯕꯅꯤꯅ ꯀꯩꯁꯨ ꯇꯧꯅꯤꯡꯉꯥꯏ ꯂꯩꯇꯦ ꯇꯕ
ꯃꯥꯅꯤ ꯃꯥꯅꯤ ꯃꯥꯏꯁꯨ ꯅꯠꯇ ꯂꯥꯛꯇꯦ ꯅꯣꯏ ꯗꯗꯤ ꯂꯥꯛꯄ꯭ꯔꯥ
ꯂꯥꯛꯇꯅꯦ
ꯀꯃꯥꯏꯅ ꯇꯧꯕ꯭ꯔꯥ ꯀꯣ ꯑꯃꯨꯛ ꯂꯥꯛꯀꯗ꯭ꯔꯥ
ꯑꯁ ꯈꯪꯗ꯭ꯔꯤꯗ ꯕꯣꯜ ꯌꯦꯡꯅꯤꯡꯉꯥꯏ ꯂꯥꯑꯗꯤ ꯐꯥꯗꯕꯅꯤꯅꯦ
ꯃꯥꯅꯦ
ꯎꯝ
ꯅꯣꯏꯗꯤ ꯑꯗꯨꯝ ꯕꯣꯜ ꯌꯦꯡꯉꯤꯀꯣ
ꯍꯣꯏ ꯕꯣꯜ ꯌꯦꯡꯉꯦ ꯑꯗꯨ ꯃꯥꯏ ꯂꯥꯛ ꯇꯗꯤ ꯕꯦꯔꯥ ꯇꯥꯕ
ꯃꯥꯅꯦ ꯏꯟꯇꯔꯅꯦꯠꯁꯨ ꯉꯁꯤ ꯑꯌꯨꯛꯇꯗꯤ ꯊꯤꯡꯕꯒꯨꯝ ꯇꯧꯋꯦꯀꯣ ꯅꯣꯏꯗꯁꯨ ꯊꯤꯡꯕ꯭ꯔꯥ
ꯍꯣꯏ ꯍꯣꯏ ꯉꯁꯥꯏ ꯆꯠꯇꯕ ꯋꯥꯅꯤꯗ
ꯎꯝ ꯎꯝ
ꯀꯣꯜꯇꯥꯎ ꯊꯣꯛꯀꯦꯅ ꯇꯧꯕ ꯑꯗꯨ ꯑ ꯅꯦꯠ ꯌꯥꯗꯕꯅꯤꯅ
ꯑꯆꯦ ꯀꯔꯤ ꯅꯃꯥꯅ ꯑꯃ ꯅꯣꯏ ꯔꯦꯟꯒ ꯊꯥꯡꯅꯕ ꯑꯃꯗꯣ ꯀꯔꯤ ꯑ ꯊꯨꯡꯀꯨꯕꯣꯏ
ꯍꯣꯏ ꯍꯣꯏ
ꯃꯥꯁꯨ ꯂꯥꯛꯄ꯭ꯔꯥ
ꯍꯣꯏ ꯃꯥꯁꯨ ꯌꯥꯎꯕꯅꯦ
ꯍꯥꯏꯗꯤꯅꯦ ꯑ ꯃꯣꯏ ꯃꯣꯏꯗꯤ ꯑꯗꯨꯝ ꯐꯥꯗ ꯂꯩꯕ꯭ꯔꯥ
ꯍꯣꯏ ꯑꯗꯨ ꯂꯩ
ꯎꯝ ꯎꯝ ꯎꯝ ꯎꯝꯥꯏꯁ
ꯃꯥ ꯇꯃꯦꯡꯂꯣꯡ ꯂꯥꯛꯇꯦ ꯃꯥꯗꯤ
ꯑꯣ ꯃꯥ ꯅꯨꯄꯤꯗꯨꯁꯨ ꯅꯨꯄꯥ ꯈꯟꯈ꯭ꯔꯕ꯭ꯔꯥ
ꯈꯪꯗꯦꯗ ꯃꯣꯏ ꯊꯤꯔꯒ ꯂꯩꯕ ꯃꯥꯜꯂꯦ
ꯑꯣ ꯑꯣ ꯃꯄꯥꯟꯗꯗꯤ ꯆꯠꯈ꯭ꯔꯕ꯭ꯔꯥ
ꯀꯔꯤ ꯍꯥꯏꯕ
ꯃꯥ ꯅꯨꯄꯤꯗꯨꯁꯨ ꯑꯗꯨꯝ ꯂꯩꯕ꯭ꯔꯥ ꯑꯥꯗ
ꯍꯣꯏ ꯃꯕꯥꯅꯤ ꯂꯩꯕꯅꯤ
ꯑꯣ ꯑꯣ ꯃꯥ ꯅꯨꯄꯤꯗꯨ ꯆꯠꯈ꯭ꯔꯅꯤ ꯍꯥꯏꯕꯒꯨꯝ ꯇꯧꯕꯒꯦ
ꯑꯧ ꯀꯔꯤꯁꯨ ꯇꯧꯅꯤꯡꯉꯥꯏ ꯂꯩꯇꯕꯒꯤ ꯕꯣꯔ ꯌꯦꯡ ꯉꯒ ꯂꯩꯌꯦ
ꯕꯥꯅꯤꯁꯨ
ꯅꯨꯡꯉꯥꯏꯍꯦ ꯃꯣꯏꯗꯤ
ꯎꯝ
ꯑꯗꯨ ꯑ ꯅꯨꯄꯤ ꯑꯃꯗꯨꯗꯤ ꯈꯟꯈ꯭ꯔꯕ ꯁꯤꯈꯣꯏ ꯉꯥꯝꯂꯅꯨꯡꯒꯤ
ꯍꯣꯏ ꯍꯣꯏ ꯃꯣꯏꯗꯤ ꯑꯥ ꯃꯄꯥꯟꯗ
ꯃꯥꯗꯤ ꯆꯠꯈ꯭ꯔꯦ
ꯍꯣꯏ ꯊꯕꯛ ꯂꯩꯔꯦ ꯃꯣꯏꯗꯤ ꯃꯣꯏꯒꯤ ꯃꯦꯅꯦꯖꯃꯦꯟꯒꯤ ꯇꯝꯕꯗꯣ ꯂꯣꯏꯔꯒꯀꯣ
ꯑ ꯑ
ꯃꯄꯥꯟꯗ ꯊꯣꯛꯑꯒ ꯊꯕꯛ ꯁꯨꯕ ꯍꯧꯈ꯭ꯔꯕ ꯃꯥꯂꯦ
ꯑꯣ ꯍꯩꯒꯥꯝꯂꯅꯨꯡꯁꯨ ꯑꯗꯨꯝ ꯂꯩꯕ꯭ꯔꯥ ꯀꯨꯠꯇꯇꯥ
ꯃꯥꯁꯨ ꯆꯠꯈ꯭ꯔꯦ
ꯑꯣ ꯊꯕ
ꯍ ꯃ ꯑꯣꯏꯣꯏ ꯂꯩꯗ꯭ꯔꯦ ꯊꯥꯗꯣꯛꯑꯒ ꯆꯠꯈ꯭ꯔꯦ ꯌꯨꯝ
ꯑꯣ ꯑꯣ ꯑꯣ ꯅꯪꯗꯤ ꯊꯥꯗꯣꯛꯇ꯭ꯔꯤꯀꯣ ꯑꯗꯨꯝ ꯂꯩꯅꯤ
ꯉꯥꯏꯍꯥꯛꯇꯪ ꯂꯩꯅꯤ ꯑꯩꯗꯤ
ꯑꯣ
ꯉꯥꯛꯇꯪ ꯑꯗꯨꯗ ꯂꯩꯔꯒ ꯅꯦꯛꯁ ꯏꯌꯥꯔꯅ ꯌꯦꯡꯕ ꯇꯥꯔꯦ ꯀꯅꯥ ꯀꯅꯥ ꯂꯩ ꯑꯗꯨꯅꯣ
ꯑꯗꯨꯝ ꯑꯩꯈꯣꯏ ꯑꯩ ꯅꯨꯄꯥꯒ ꯑꯗꯨꯝ ꯂꯩ
ꯑꯁꯃꯥꯏꯁ ꯂꯒꯇ
ꯃꯥꯗꯦ ꯐ ꯑꯗꯨ ꯔꯤ ꯂꯩꯇ꯭ꯔꯤ ꯂꯩꯛꯗꯕꯒꯤ
ꯑꯌꯨꯛꯇꯤ ꯂꯥꯛꯄ꯭ꯔꯣ ꯃꯥꯏ
ꯍꯥꯎꯕꯅꯦ ꯑꯗꯨꯝ ꯀꯨꯏꯗꯦ ꯈꯔ ꯂꯥꯛꯑꯒ ꯑꯗꯨꯝ ꯆꯠꯈ꯭ꯔꯦ
ꯑꯣ ꯐꯩꯅꯦ ꯑꯗꯨꯗ ꯄꯋꯥꯔ ꯕꯦꯡ ꯂꯩꯗ꯭ꯔꯗꯤ ꯌꯥꯗ꯭ꯔꯦ ꯇꯃꯦꯡꯂꯣꯡꯁꯦ
ꯃꯥꯥꯟꯅꯩ ꯌꯥꯝ ꯋꯥꯏ
ꯂꯥꯏꯠꯁꯦ ꯔꯤꯒꯨꯂꯔ ꯑꯣꯏꯗꯕꯅꯤꯅ
ꯑꯥ
ꯑꯦꯟꯁꯥꯡ ꯑꯍꯥꯎ ꯑꯍꯥꯎꯕꯗꯤ ꯆꯥꯕ꯭ꯔꯣ ꯅꯣꯏꯁꯦ
ꯑꯟ꯭ꯔꯦꯗ
ꯗꯤ
ꯑꯁ ꯑꯩꯈꯣꯏꯁꯨ ꯆꯞ ꯃꯥꯟꯅꯩꯗ ꯍꯥꯎ ꯄꯁꯨ ꯑꯁ ꯍꯥꯎꯋꯦ ꯍꯥꯏꯅꯦꯁꯨ ꯂꯩꯇ꯭ꯔꯦ
ꯃꯥꯅꯦ
ꯕꯤ ꯕꯤ ꯑꯦꯁꯇ ꯆꯥꯃꯟꯕꯒꯤ ꯑꯍꯥꯎꯕ
ꯃꯥꯅꯦ ꯑꯣ ꯅꯣꯏ ꯀꯩ ꯂꯩꯕ꯭ꯔꯥ
ꯎꯝ ꯀꯝꯗꯤ ꯂꯦꯇꯗ
ꯑꯣ ꯑꯣ ꯑꯣ ꯅꯣꯏꯁꯨ ꯑꯗꯨꯝ ꯕꯤꯕꯤ ꯑꯦꯁ ꯑꯣꯏꯔꯒ ꯑꯗꯨꯝꯥꯛ ꯆꯥꯕ ꯇꯧꯕ꯭ꯔꯥ
ꯍꯣꯏ ꯑꯩꯈꯣꯏꯁꯨ ꯆꯥꯏ ꯑꯗꯨꯒ ꯏꯁꯇꯥꯐꯁꯤꯡꯒꯤ ꯑꯥ ꯑꯣꯏꯔꯦꯗꯤꯀꯣ ꯆꯥꯛ ꯆꯥꯃꯤꯟꯅꯕ ꯑꯁꯨꯃꯥꯏ ꯇꯧꯋꯤ
ꯑꯣ ꯑꯗꯣ ꯎ ꯅꯅꯥꯎꯅ ꯅꯨꯄꯤ ꯂꯩꯉꯥꯝꯊꯣꯏꯗꯨꯁꯨ ꯂꯥꯛꯄ꯭ꯔꯥ
ꯍꯣꯏ ꯃꯥꯁꯨ ꯇꯃꯦꯡꯂꯣꯡꯗ ꯂꯩꯌꯦ
ꯑꯣ ꯑꯣ
ꯃꯥꯁ ꯐ ꯂꯩꯦ ꯍ
ꯎ
ꯑꯗꯨꯒ ꯃꯣꯏꯁꯨ ꯁꯨꯇꯤ ꯄꯤꯕ ꯃꯥꯜꯂꯦ
ꯎꯝ ꯎꯝ ꯎꯝ
ꯑꯃꯨꯛ ꯍꯟꯅꯤꯡꯉꯦ ꯐꯔꯛ ꯇꯥꯕꯅꯤꯅ ꯂꯩꯔꯤꯌꯦ
ꯃꯥ ꯂꯣꯏꯗ꯭ꯔꯤꯀꯣ
ꯍꯣꯏ ꯂꯣꯏꯗ꯭ꯔꯤꯌꯦ ꯈꯔ ꯋꯥꯠꯄ ꯃꯥꯜꯂꯦ
ꯄꯔꯦ ꯎꯗꯕ
ꯋꯥꯁꯨ ꯉꯥꯡꯕꯁꯨ ꯍꯩꯇ꯭ꯔꯔꯤꯅꯦ ꯑꯩꯈꯣꯏꯗꯤ
ꯋꯥꯅꯦ ꯋꯥꯍ ꯂꯩ ꯇꯀꯣ
ꯍ ꯅꯣꯏꯗꯤ ꯁꯥꯟꯅꯕ ꯆꯠꯇꯦꯀꯣ ꯋꯥꯛꯀꯤꯡꯒꯨꯝꯕ ꯆꯦꯟꯕ꯭ꯔꯣ
ꯐꯠꯇꯦꯗ
ꯑ ꯋꯦꯗꯔꯁꯨ ꯐꯠꯇꯕꯅꯤꯅꯀꯣ ꯁꯅꯥ ꯋꯥꯈꯣ ꯄꯁꯨ ꯌꯥꯗꯦ ꯑꯁ ꯋꯦꯗꯔꯅ ꯅꯨꯡꯉꯥꯏꯇꯕꯅꯤꯅ ꯐꯃꯨꯡꯗ ꯈꯛ ꯍꯤꯞꯄꯒ ꯂꯩꯔꯦ
ꯃꯤ ꯂꯣꯏꯅꯃꯛ ꯑꯗꯨꯝ ꯇꯧꯕ ꯃꯥꯜꯂꯦ ꯆꯠ ꯊꯣꯛꯣꯛꯄ ꯌꯥꯗꯕꯅꯤꯅ
ꯍꯣꯏꯣꯏ ꯑꯣ ꯑꯥꯗꯗꯤ ꯌꯥꯝ ꯁꯥꯏꯍꯦꯍꯦ ꯑꯩꯈꯣꯏꯗꯗꯤ ꯑꯁ ꯌꯥꯝ ꯏꯪꯉꯤꯅꯦ
ꯎꯝ ꯃꯣꯏꯅꯗꯤ ꯅꯣꯡ ꯆꯨꯗ꯭ꯔꯦ ꯍꯥꯏꯕ꯭ꯔꯥ
ꯍꯣꯏ ꯆꯨꯗꯩꯍꯦ ꯃꯣꯏꯗꯤ ꯁꯥꯃꯟꯕꯒꯤ ꯐꯦꯟ ꯑꯣꯟ ꯇꯧꯔꯒ ꯗ꯭ꯔꯦꯁꯁꯨ ꯁꯦꯠꯇꯕꯤꯗ ꯂꯩꯌꯦꯦꯍꯦ
ꯀꯔꯤꯒꯤꯦꯔꯀꯣꯗ ꯌꯥꯝ ꯈꯦꯠꯅꯔꯦꯀꯣ ꯑꯥꯗꯒ ꯁꯤꯒ
ꯍꯣꯏ ꯑꯩꯈꯣꯏꯒꯤꯁꯤꯗꯤ ꯑꯁ ꯋꯦꯗꯔꯁꯤꯗꯤ ꯑꯁꯤꯅꯗꯤ ꯅꯨꯡꯉꯥꯏꯕ ꯅꯣꯡ ꯆꯨꯝꯃꯟꯕꯒꯤ ꯑꯗꯨ ꯃꯄꯥꯟꯁꯨ ꯊꯣꯛꯄ ꯌꯥꯗꯕ ꯊꯕꯛꯁꯨ ꯇꯧꯕ ꯌꯥꯗꯕ
ꯃꯥꯅꯦ ꯑꯗꯨꯒꯤ ꯃꯊꯛꯇ ꯃꯥꯏ ꯂꯥꯛꯇꯕ ꯑꯃꯨꯛ ꯃꯎꯟ ꯁꯨꯔꯁ ꯁꯨ ꯃꯥꯏ ꯂꯥꯛꯑꯗꯤ ꯈꯔ ꯅꯨꯡꯉꯥꯏꯅ ꯃꯥꯏꯁꯨ ꯑꯃꯨꯛ ꯂꯥꯛꯑꯔꯣꯏ
ꯎꯝ ꯅꯦꯠꯋꯥꯛꯁꯨ ꯑꯃꯨꯛ ꯃꯥꯡꯉꯤꯅꯤ ꯔ ꯅꯅ ꯅꯣꯏꯗꯤ ꯂꯥꯎ ꯁꯨꯗ꯭ꯔꯕꯣ ꯍꯟꯗꯛꯁꯤꯗꯤ
ꯍꯣꯏ ꯁꯨꯗ꯭ꯔꯦ ꯗꯤ
ꯑꯣ ꯃꯤ ꯀꯅꯥꯁꯨ ꯆꯠꯇ꯭ꯔꯦ
ꯎꯝ
ꯑꯣ ꯐꯥꯗꯔꯁ ꯗꯦꯒꯤꯗꯤ ꯀꯃꯥꯏꯅ ꯇꯧꯔꯦ ꯑꯗꯨꯗꯤ
ꯈꯪꯗꯦꯗ ꯀꯩꯁꯨ ꯇꯧꯗꯦꯗ ꯑꯗꯨꯝ ꯪ ꯍꯕ ꯆꯥꯔꯒ ꯑꯗꯨꯝ ꯂꯣꯏꯔꯦ ꯕꯤꯚꯦꯁꯨ ꯑꯣꯏꯕꯅꯦꯅꯀꯣ
ꯑꯣ ꯅꯣꯏꯁꯨ ꯉꯔꯥꯡ ꯂꯥꯁ ꯗꯦ ꯑꯣꯏꯕ꯭ꯔꯣ
ꯍꯣꯏ ꯉꯔꯥꯡ ꯂꯣꯏꯗꯧ ꯂꯥꯏ ꯃꯥꯏꯔꯦ
ꯑꯣ ꯅꯨꯃꯤꯠꯇꯌꯥ
ꯍꯥꯥ
ꯅꯨꯃꯤꯠ ꯀꯌꯥ ꯂꯩꯕꯅꯅꯣꯏ
ꯑꯩꯈꯣꯏ ꯂꯩꯕꯗꯨ ꯍꯞꯇꯥ ꯑꯃ ꯈꯛꯇꯅꯦꯗ
ꯑꯣ ꯍꯥꯞꯇꯥ ꯍꯣꯏ ꯍꯣꯏ ꯆꯞ ꯃꯥꯟꯅꯩꯗ
ꯍꯃꯥꯟꯅꯕ꯭ꯔꯥ
ꯑꯥ
ꯆꯔ ꯈꯔꯗꯤ ꯎꯝ ꯍꯞꯇꯥ ꯅꯠꯇꯦ ꯇꯦꯟ ꯗꯦꯖꯀꯨꯝꯕ ꯂꯩ ꯍꯥꯏꯕꯅꯤꯅꯦ
ꯍꯣꯏꯣꯏ ꯍꯣꯏ ꯃꯣꯏꯗꯤ ꯇꯧꯔꯅꯤ ꯑꯩꯈꯣꯏꯒꯤꯗꯤ ꯈꯔ ꯑꯗꯨ ꯅꯨꯃꯤꯠ ꯌꯥꯝ ꯁꯥꯡꯉꯁꯨ ꯋꯥꯕꯅꯤꯗ
ꯑꯣ ꯑꯣꯖꯥ ꯍꯧꯖꯤꯗꯤ ꯋꯥꯏꯦ ꯑꯗꯨ ꯅꯨꯡꯉꯥꯏꯕꯗꯤ ꯈꯔ ꯋꯥꯠꯂꯦꯅ ꯅꯨꯃꯤ ꯑꯣ ꯌꯥꯝ ꯅꯨꯡꯉꯥꯏꯕ ꯍꯧ ꯍꯧꯕ ꯀꯥꯟꯗ ꯑꯗꯨꯝ ꯂꯣꯏꯔꯦ
ꯍ ꯃꯥꯅꯤ ꯅꯗꯤ ꯣ ꯏꯡꯒꯔꯣ
ꯌꯦꯡꯗꯦꯗ ꯕꯣꯠ ꯏꯟꯇꯔꯦꯁ ꯂꯩꯕ ꯃꯤ ꯑꯃꯠꯇ ꯂꯩꯇꯦ ꯑꯩ ꯈꯛꯇ ꯑꯣꯏꯔꯦ ꯑꯗꯨꯒꯤ ꯌꯦꯡꯗꯦ
ꯑꯣ ꯑꯗꯨꯗꯤ
ꯉꯁꯤꯗꯤ ꯌꯦꯡꯁꯤꯔꯅ ꯂꯩꯔꯦ
ꯍꯣꯔꯦꯟ ꯌꯦꯡꯕ ꯃꯇꯝꯗ ꯅꯪꯀꯣ ꯇꯧꯅꯔꯁꯤ
ꯃꯥꯅꯦ ꯃꯥꯅꯦ ꯑꯃꯨꯛ ꯇꯧꯔꯛꯑꯒꯦ
ꯍꯣꯏ ꯍꯣꯏ ꯍꯣꯏ ꯐꯔꯦ ꯑꯗꯨꯗꯤ ꯐꯖꯅ ꯌꯦꯡꯉꯁꯤꯀꯣ
ꯍꯣꯏ ꯍꯣꯏ ꯊꯝꯃꯒꯦ
ꯍꯣꯏ ꯍꯣꯏ